ꯍꯜꯂꯣ
ꯍꯜꯂꯣ ꯀꯩꯗꯧꯔꯤꯒꯦ
ꯀꯥꯔꯄꯦꯠꯇ ꯇꯨꯝꯔꯒ ꯂꯩꯌꯦ
ꯎꯝ ꯑꯁ ꯁꯥꯃꯟꯕꯒꯤ ꯇꯧꯐꯝ ꯈꯪꯗꯦ
ꯑꯗꯨꯒꯤꯅꯦ ꯃꯈꯥꯗ ꯇꯨꯝꯂꯒ ꯂꯩꯕꯗꯣ ꯑꯩꯈꯣꯏ
ꯅꯪ ꯅꯨꯡꯊꯤꯟ ꯇꯨꯝꯗꯕ꯭ꯔꯣ ꯅꯨꯡꯊꯤꯟ ꯇꯨꯝꯗꯕ꯭ꯔꯣꯕ
ꯑꯁ ꯅꯨꯡꯊꯤꯟ ꯇꯨꯝꯕ ꯌꯥꯗ‌ꯦꯗ ꯁꯥꯕꯒꯤ ꯑꯌꯨꯛ ꯅꯥꯠꯇꯔꯗꯤ ꯎꯄꯥꯏ ꯂꯩꯇꯦ ꯐꯦꯟ ꯊꯥꯛꯑꯁꯨ ꯇꯨꯝꯕ ꯌꯥꯗꯦꯕ ꯑꯩꯈꯣꯏꯀꯥꯟꯁꯤꯗꯤ ꯗꯥꯏꯔꯦꯛꯅ ꯁꯟ ꯂꯥꯢꯠ ꯅ ꯐꯨꯖꯤꯟꯕꯅꯤꯅ
ꯑꯗꯨꯅꯦ ꯑꯩꯈꯣꯏꯁꯨ ꯌꯥꯝ ꯁꯥꯔꯦ ꯃꯈꯥꯗ ꯇꯨꯝꯕꯁꯨ ꯑꯃꯨꯛꯀ ꯅꯨꯡꯉꯥꯏꯇꯕ ꯄꯨꯛꯇꯣ ꯉꯁꯥꯏꯗꯒꯤ ꯇꯨꯝꯗꯕ꯭ꯔꯣ ꯅꯪ
ꯇꯨꯝꯗꯦ ꯃꯃꯥꯡꯂꯣꯝ ꯆꯠꯂꯨꯔꯦ ꯀꯣꯏꯕ ꯆꯠꯂꯨꯔꯦ ꯍꯜꯂꯛꯑꯦ ꯐꯝꯃꯦ ꯑꯗꯨꯗ ꯐꯝꯃꯒ ꯂꯩꯔꯦ ꯋꯥꯔꯤ ꯈꯔ ꯁꯥꯟꯅꯔꯦ ꯃꯃꯥꯡꯂꯣꯝꯗ꯫ ꯑꯩꯈꯣꯏ ꯑꯣꯖꯥꯈꯣꯏꯒꯤ ꯑꯌꯥꯝꯕꯩꯒꯤ ꯅꯨꯄꯤ ꯈꯣꯏꯒ ꯑꯗꯨꯒ ꯍꯜꯂꯛꯑꯦ ꯁꯥꯃꯟꯕꯒꯤ꯫ ꯑꯉꯥꯡ ꯈ‌ꯣꯏꯗꯤ ꯀꯩꯗꯧꯔꯤꯅꯣ
ꯑꯃ ꯑꯗꯨꯗꯤ ꯐꯣꯟ ꯌꯦꯡꯔꯒ ꯂꯩꯌꯦ꯫
ꯑꯍꯟꯗꯨꯔꯥ
ꯅꯠꯇꯦ ꯑꯍꯟꯗꯤ ꯀꯣꯏꯕ ꯆꯠꯂꯦ꯫
ꯑꯣ ꯃꯆꯥꯗ‌ꯣ
ꯍꯣꯏ
ꯑꯣ ꯃꯁꯥꯛ ꯎꯗꯕꯁꯨ ꯀꯨꯏꯔ‌ꯦꯅ‌ꯦ꯫
ꯅꯣꯏ ꯈꯨꯟ ꯏꯆꯤꯛ ꯆꯤꯛꯂꯝꯅꯤ ꯃꯥ ꯂꯩꯇꯕꯗ
ꯑꯥ ꯃꯥ ꯂꯩꯔꯤꯉꯩ ꯃꯇꯝꯗꯤ ꯀꯦ ꯀꯥ ꯀꯩꯒ ꯂꯥꯎꯅꯕꯗ
ꯎꯝ ꯀꯅꯥꯅꯔ ꯅꯍꯥꯟ ꯅꯣꯏ ꯈꯨꯟꯗ ꯂꯥꯛꯄ ꯀꯥꯟꯗ ꯑꯁꯤ ꯑꯉꯥꯡꯁꯦ ꯄꯨꯔꯒ ꯆꯠꯈ꯭ꯔꯣ
ꯃꯔꯣꯟꯗꯤ ꯊꯣꯛꯈ꯭ꯔꯕ꯭ꯔꯣ
ꯊꯣꯛꯈ꯭ꯔꯦ ꯑ ꯊꯣꯛꯇꯦ ꯉꯥꯡꯅꯉꯥꯏ ꯇꯟꯕꯒꯤꯅꯦ ꯃꯥꯗꯣ
ꯀꯃꯥꯏꯅ ꯇꯧꯁꯤꯖꯥꯔꯣ ꯀꯨꯝ ꯃꯥꯒꯤ ꯂꯦꯡꯒꯥꯁꯤꯡ ꯃꯔꯣꯟꯒ ꯊꯣꯛꯇꯅ ꯑꯗꯨꯝ ꯀꯃꯥꯏꯅ ꯇꯧꯔꯤꯅꯣ ꯈꯪꯗꯦꯕ꯫
ꯃꯥꯒꯤ ꯂꯦꯡꯒꯥ ꯅꯠꯇꯦ ꯑꯩꯈꯣꯏ ꯃꯥ ꯍꯩꯅ ꯄꯨꯔꯥ ꯑꯉꯥꯡꯗꯣ ꯑꯗꯨꯈꯣꯏꯁꯨ ꯂꯣꯏ ꯊꯣꯛꯈ꯭ꯔꯦ
ꯑꯗꯨꯅꯦ ꯃꯅꯥ ꯀꯃꯥꯏ
ꯑꯗꯨꯗꯤ ꯃꯥꯗꯣ ꯈꯪꯕ꯭ꯔꯥ ꯀꯔꯤꯁꯨ ꯁꯣꯏꯕ ꯂꯩꯇꯦ ꯉꯥꯡꯅꯉꯥꯏ ꯇꯟꯕ
ꯑꯣ
ꯑꯩꯈꯣꯏꯅ ꯀꯧꯕ ꯀꯥꯟꯗꯗꯤꯀꯣ ꯍꯥꯎꯗꯣ ꯐꯖꯅ ꯈꯨꯝꯃꯦꯕ
ꯃꯥꯁꯦ ꯏꯟꯇ꯭ꯔꯣꯚꯔꯠ ꯑꯣꯏꯗꯧ ꯃꯥꯂꯦ
ꯍꯣꯏ ꯃꯤꯒ ꯂꯩꯅꯤꯡꯗꯕꯒꯨꯝꯕꯗꯣ ꯍꯧꯖꯤꯛꯇꯨꯝ ꯈꯔ ꯌꯥꯕ ꯍꯧꯈ꯭ꯔꯦ
ꯑꯍꯥꯟꯕꯗꯗꯤ ꯃꯤ ꯂꯩꯔꯗꯤꯀꯣ ꯑ ꯃꯇꯥꯏꯗ ꯆꯥꯛꯀ ꯄꯨꯔ ꯆꯥꯕ ꯆꯠꯀꯅꯤ
ꯇꯧꯕꯅꯤꯁꯦ ꯑꯁ ꯌꯦꯡꯉꯣ ꯈꯪꯍꯧꯗꯅ ꯇꯨꯝꯔꯒ ꯂꯩꯈ꯭ꯔꯦ
ꯅꯣꯏꯗꯤ ꯅꯣꯡ ꯇꯥꯗꯕ꯭ꯔꯣ
ꯑꯩꯈꯣꯏ ꯅꯣꯡ ꯇꯥꯗꯦ ꯑꯦ ꯉꯁꯤꯗꯤ ꯇꯥꯗꯕ ꯃꯥꯜꯂꯦ ꯉꯔꯥꯡꯗꯤ ꯇꯥꯕꯒꯨꯝ ꯇꯧꯋꯦ ꯅꯣꯏꯗꯗꯤ ꯇꯥꯕ꯭ꯔꯣ
ꯇꯥꯗꯦ ꯉꯁꯥꯏ ꯑꯌꯨꯛꯇꯤ ꯇꯥꯔꯝꯃꯦ ꯅꯨꯡꯊꯤꯟꯗ ꯀꯩꯅꯣ ꯇꯧꯋꯦ
ꯂꯧ ꯇꯧꯕ ꯍꯧꯗ꯭ꯔꯤ
ꯇꯧ ꯍꯧꯗ꯭ꯔꯤ
ꯑꯁ ꯁꯥꯕꯅ ꯁꯥꯕꯅ
ꯍꯜꯂꯛꯈ꯭ꯔꯕꯣ
ꯍꯟꯂꯛꯇ꯭ꯔꯤ
ꯎꯝ
ꯑ ꯐꯤꯂꯝꯒꯤ ꯋꯥꯔꯤꯗꯨꯝ ꯂꯤꯔꯛꯑꯣ ꯀꯩꯅꯣꯒꯤꯗꯣ ꯑꯩꯒꯤ ꯁꯛꯊꯤꯕꯤꯗꯣ ꯌꯦꯡꯈ꯭ꯔꯕ꯭ꯔꯥ
ꯃꯣꯏꯒꯤ ꯁꯤꯖꯟ ꯋꯥꯟ ꯉꯥꯛꯇ ꯌꯦꯡꯉꯦꯗ
ꯍꯥꯥ
ꯁꯤꯖꯟ ꯋꯥꯟ ꯉꯥꯛꯇ ꯌꯦꯡꯉꯦꯕ
ꯁꯤꯖꯟ
ꯊꯣꯛꯇ꯭ꯔꯤ ꯁꯤꯖꯟ ꯇ꯭ꯋꯨ ꯊꯣꯛꯇ꯭ꯔꯤ ꯁꯤꯖꯟ ꯋꯥꯟ ꯉꯥꯛꯇ ꯅꯨꯄꯤꯗꯣ ꯃꯥꯅ ꯇꯥꯟꯊꯣꯛꯈꯤꯕꯅꯦꯕ
ꯍꯣꯏ ꯋꯥꯔꯤꯗꯤ ꯅꯨꯡꯉꯥꯏꯌꯦ ꯋꯥꯔꯤꯗꯤ ꯅꯨꯡꯉꯥꯏ ꯕ ꯑꯗꯣ ꯍꯦꯔꯣꯗꯤ ꯃꯁꯛ ꯊꯤꯌꯦ ꯌꯥꯝꯅ
ꯑꯥ ꯑꯁꯤ ꯋꯥꯔꯤ ꯂꯣꯏꯗ꯭ꯔꯤꯗꯣ ꯅꯪ ꯇ꯭ꯔꯦꯂꯔ ꯌꯦꯡꯗꯕ꯭ꯔꯣ
ꯋꯥꯔꯤ ꯂꯣꯏꯗ꯭ꯔꯤ
ꯑꯥ
ꯍꯦꯔꯣ ꯀꯅꯥꯔꯣ
ꯍꯦꯔꯣꯒꯤ ꯃꯃꯤꯡꯗꯣ ꯈꯪꯗꯦꯅꯦ ꯑꯩꯁꯨ ꯀꯩꯅꯣꯒꯤꯗꯣ ꯎꯝ ꯑꯩꯅ ꯃꯃꯤꯡ ꯈꯪꯗꯕꯒꯤꯅꯦ ꯅꯠꯇꯦ ꯅꯠꯇꯦ ꯍꯦꯔꯣꯗ ꯀꯔꯤ ꯐꯤꯂꯝꯗ ꯀꯨꯝ ꯆꯥꯅꯨ ꯑꯥꯏ ꯄꯤ ꯑꯦꯁꯇ ꯁꯣꯃꯥꯒꯤ ꯃꯅꯥꯅꯨꯄꯥꯔ ꯁꯥꯕꯗꯣ ꯑꯗꯨꯅ ꯀꯨꯝꯕꯅꯦ ꯃꯃꯤꯡꯗꯨꯣ ꯁꯨꯔꯦꯁ ꯍꯥꯏꯕ꯭ꯔꯥ
ꯎꯝ
ꯑꯗꯨꯅ ꯍꯦꯔꯣꯅꯦꯕ ꯕꯤꯖꯨꯅ ꯍꯦꯔꯣꯏꯅꯤ ꯑꯗꯨꯁꯨ ꯅꯥꯕꯅꯦꯕ ꯅꯥꯔꯒ ꯃꯥꯅ ꯀꯩꯅꯣ ꯑꯥ ꯍꯦꯔꯣ ꯍꯦꯔꯅꯤꯃꯗꯣ ꯔꯠꯇꯅꯥꯃ ꯔꯠꯇꯅꯥꯔ ꯅꯠꯇꯦ ꯎꯝ ꯅꯤꯀꯤꯔ ꯑꯃ ꯑꯣꯏꯗꯅ ꯑꯗꯨꯗ ꯍꯦꯔꯣꯗ ꯅꯝꯗꯨꯅ ꯂꯨꯍꯣꯡꯍꯟꯕꯅꯦꯕ ꯅꯨꯄꯤꯗꯨꯗꯤ ꯅꯥꯕꯅꯤꯅ
ꯂꯤꯂꯥꯗꯗꯤ ꯅꯨꯡꯉꯥꯏꯕꯅꯦ ꯑꯗꯨ ꯐꯤꯂꯝ ꯊꯣꯛꯂꯛꯇ꯭ꯔꯦ ꯍꯧꯖꯤꯛ ꯐꯥꯎꯕ ꯆꯇꯔꯦꯖꯔꯗ ꯑꯗꯨꯝ ꯌꯦꯡꯕꯅꯤꯅ
ꯌꯦꯡꯗ꯭ꯔꯤ ꯑꯩꯗꯤ ꯇ꯭ꯔꯦꯂꯔꯁꯨ
ꯑꯩꯉꯣꯟꯗ ꯑꯦꯞꯁ ꯑꯃ ꯂꯩꯌꯦ ꯀꯩꯅꯣ ꯑꯗꯨ ꯑꯦꯞꯁꯇꯨꯗ ꯅꯪ ꯅꯪ ꯐꯤꯂꯝ ꯉꯥꯛꯇ ꯐꯪꯗꯦꯕꯀꯣ ꯑꯇꯩ ꯐꯤꯂꯝ ꯁꯤ ꯂꯣꯏꯅ ꯌꯦꯡꯕ ꯌꯥꯏ ꯅꯪꯅ ꯌꯦꯡꯅꯤꯡꯕ ꯐꯤꯂꯝ ꯅꯪ ꯋꯦꯕ ꯁꯦꯔꯤꯁ ꯌꯦꯡꯅꯤꯡꯒꯦꯔꯥ ꯀꯣꯔꯤꯌꯟꯒꯤ ꯋꯦꯕ ꯁꯦꯔꯤꯁ ꯌꯦꯡꯁꯤꯦ ꯊꯥꯏꯒꯤ ꯌꯦꯡ ꯂꯣꯏꯅ ꯐꯪꯉꯦ
ꯀꯔꯤꯔ
ꯑꯦꯁꯃ ꯀꯩꯅꯣ ꯂꯩꯕꯅꯦ ꯑꯗꯨ ꯂꯣꯏꯅ ꯐꯪꯉꯤꯅ ꯃꯃꯤꯗꯣ ꯃꯨꯚ ꯕꯣꯛꯁ ꯍꯥꯏꯅ
ꯄ꯭ꯂꯦ ꯁ꯭ꯇꯣꯔꯗ ꯐꯪꯕ꯭ꯔꯣ
ꯑꯁꯤꯗ ꯄ꯭ꯂꯦ ꯁ꯭ꯇꯣꯔ ꯐꯪꯗꯕ ꯃꯥꯜꯂꯦ ꯑꯩ ꯅꯪꯉꯣꯟꯗ ꯑꯩ ꯅꯪꯉꯣꯟꯗ ꯂꯤꯡ ꯊꯥꯔꯛꯀꯦꯕ ꯍꯣꯔꯦꯟꯗꯣ
ꯍꯣꯏ ꯂꯤꯡꯊꯥꯔꯛꯑꯣ ꯑꯁ ꯍꯧꯖꯤꯛ ꯀꯣꯔꯤꯌꯟ ꯃꯨꯚꯤ ꯗ꯭ꯔꯃꯥ ꯐꯖꯕ ꯑꯃ ꯊꯣꯛꯑꯦꯕ ꯑꯗꯨ ꯌꯦꯡꯂꯡꯒ ꯑꯁ ꯅꯨꯡꯉꯥꯏꯕꯗꯣ
ꯑꯗꯨ ꯂꯣꯏꯅ ꯊꯝꯒꯅꯦ
ꯂꯣꯏꯅꯃꯛ ꯐꯪꯕ꯭ꯔꯥ
ꯑꯥ ꯑꯩꯛꯁꯦꯟ ꯃꯅꯤꯄꯨꯔꯤ ꯑꯦꯗꯚꯔꯇꯥꯏꯖ ꯌꯥꯎꯗꯦ
ꯍꯣꯏꯅꯦ ꯑꯦꯗꯚꯔꯇꯥꯏꯁ ꯌꯥꯎꯔꯗꯤ ꯇꯜꯂꯦꯕ
ꯑꯦꯕꯦꯔꯇꯥꯁ
ꯍꯧꯖꯤꯛꯇꯤ ꯐꯥꯏꯚ ꯖꯤ ꯄꯥꯏꯔꯗꯕꯅꯤ ꯅꯨꯡꯉꯥꯏꯔꯦꯅꯦ
ꯎꯝ ꯑꯩꯈꯣꯏꯗꯨ ꯑꯗꯨꯒꯤ ꯑꯦꯞꯁꯇꯣ ꯑꯆꯗꯤ ꯀꯩꯅꯣ ꯑꯦꯐ ꯕꯤꯗ ꯀꯦꯅꯤꯗꯤ ꯃꯉꯥꯟ ꯐꯪꯕ꯭ꯔꯥ ꯅꯨꯄꯥ ꯑꯃ ꯄꯨꯂꯤꯁ ꯑꯣꯏꯔꯒ ꯃꯇꯩ ꯃꯅꯥꯎ ꯍꯥꯡꯕꯗꯣ
ꯀꯦꯅꯤꯗꯤ ꯃꯉꯥ ꯑꯥ ꯑꯥ
ꯑꯗꯨꯅ ꯃꯥꯅ ꯑꯦꯞꯇꯣ ꯃꯥꯅ ꯄꯤꯔꯛꯄꯅꯦꯕ ꯑꯗꯨꯒꯤ ꯑꯦꯞꯁ ꯄꯥꯝꯕꯁꯤꯡꯗ ꯑꯗꯨꯝ ꯐꯅꯕ ꯊꯥꯔꯛꯄ ꯌꯥꯅꯤ ꯍꯥꯏꯕꯗꯨꯗ ꯊꯥꯕ ꯃꯥꯜꯂꯤ ꯄꯤꯔꯛꯄꯅꯦꯕ ꯍꯤꯟꯗꯤ ꯐꯤꯂꯝ ꯑꯔꯤꯕ ꯌꯦꯡꯅꯤꯡꯉꯁꯨ ꯌꯦꯡꯕ ꯌꯥꯔꯦ
ꯑꯅꯧꯕꯗꯤ
ꯑꯅꯧꯕꯁꯨ ꯌꯦꯡꯕ ꯌꯥ
ꯅꯪꯅ ꯃꯦꯁꯦꯁ ꯊꯥꯕ꯭ꯔꯣꯕ
ꯑꯥꯎ
ꯎꯝ
ꯊꯔ ꯃꯥꯅ ꯂꯩꯕꯗꯣ ꯊꯥꯔꯛꯄꯅꯦꯕ
ꯀꯣꯔꯤꯌꯟ ꯀꯣꯔꯤꯌꯟ ꯆꯥꯏꯅꯤꯁꯀꯤꯗꯤ ꯐꯪꯉꯦꯀꯣ
ꯆꯥꯏꯅꯤꯁꯀꯤꯁꯨ ꯐꯪꯉꯦ ꯊꯥꯏꯒꯤꯁꯨ ꯐꯪꯉꯦ ꯑꯩꯈꯣꯏꯅ ꯌꯨꯇ꯭ꯌꯨꯕꯇ ꯃꯇꯠ ꯃꯇꯠ ꯐꯪꯕꯁꯤꯡꯗꯣ ꯑꯗꯨꯗ ꯂꯣꯏꯅ ꯐꯪꯕꯅꯦ
ꯑꯁ ꯌꯦꯡꯅꯤꯡꯉꯦ ꯂꯤꯡ ꯊꯥꯔꯛꯑꯣ ꯑꯩꯉꯣꯟꯗ ꯋꯥꯆꯦꯞꯇ
ꯎꯝ ꯑꯗꯨ ꯉꯛꯇ ꯌꯦꯡꯉꯒ ꯂꯩꯕꯅꯦꯀꯣ ꯌꯨꯇ꯭ꯌꯨꯕꯀ ꯌꯦꯡꯕꯤꯗ꯭ꯔꯦ ꯑꯗꯨꯗꯤ ꯗ꯭ꯔꯃꯥ ꯑꯅꯧ ꯑꯅꯧꯕ ꯇꯥꯛ ꯌꯦꯡꯉꯒ ꯑꯗꯨꯝ ꯌꯦꯡꯉꯒ ꯂꯩꯔꯕꯅꯦ ꯑꯁ ꯅꯥꯥꯍꯥꯟ ꯍꯦꯕꯟ ꯌꯦꯡꯕ
ꯑꯥ
ꯑꯗꯨ ꯐꯤꯂꯝꯗꯣ ꯌꯦꯡꯉꯒꯥ ꯑꯁ ꯑꯩꯒꯤ ꯀꯥꯗ ꯇꯨꯝꯕꯁꯤꯡ ꯑꯉꯥꯡ ꯃꯆꯥꯁꯤꯡꯒ ꯄꯨꯟꯅ ꯌꯦꯡꯕ ꯃꯣꯏꯗꯤ ꯁꯨꯛꯌꯦꯡ ꯈꯪꯗꯦ ꯍꯥꯏ ꯑꯁꯤꯒꯨꯝꯕ
ꯑꯥ
ꯑꯩꯅ ꯌꯦꯡꯍꯟꯕ ꯑꯁꯤ ꯐꯤꯂꯝꯁꯦ ꯍꯥꯅꯨꯕꯤꯅ ꯐꯥꯎ ꯀꯞꯄꯅꯦ ꯍꯥꯏꯔꯒꯅꯦ ꯑꯩꯅ ꯌꯦꯡꯍꯟꯕ ꯑꯁ ꯌꯥꯝ ꯅꯨꯡꯉꯥꯏꯌꯦ ꯌꯥꯝ ꯅꯨꯡꯉꯥꯏꯌꯦ ꯍꯥꯏꯕ ꯃꯣꯏꯗꯤ ꯑꯁꯤꯗ ꯑꯩꯈꯣꯏ ꯃꯅꯤꯄꯨꯔꯤ ꯐꯥꯎ ꯌꯦꯡꯕ ꯌꯥꯗꯦ
ꯑꯦ ꯃꯅꯤꯄꯨꯔꯤꯗꯤ ꯐꯪꯉꯂꯣꯏꯗꯕ ꯃꯅꯤꯄꯨꯔꯤꯗꯤ ꯂꯩꯗ꯭ꯔꯗꯤ ꯌꯥꯁꯨ ꯌꯥꯗ꯭ꯔꯒ
ꯑꯥ ꯃꯅꯤꯄꯨꯔꯤ ꯐꯪꯗꯦ ꯑꯁꯤꯗ ꯃꯅꯤꯄꯨꯔꯤ ꯐꯤꯂꯝ ꯌꯦꯡꯍꯟꯗꯦꯕ ꯑꯉꯥꯡꯁꯤꯡꯗꯣ
ꯀꯔꯤ ꯀꯔꯤꯒꯤ
ꯑꯁ ꯈꯪ ꯃꯅꯤꯄꯨꯔꯤ ꯐꯤꯂꯝꯗꯤ ꯑꯅꯝꯕ ꯑꯩꯈꯣꯏꯅ ꯂꯧꯅꯉꯥꯏ ꯂꯩꯇꯦꯗꯅ ꯅꯨꯡꯁꯤ ꯅꯤꯉꯣꯜ ꯉꯥꯛꯇꯅꯤꯅ ꯍꯥꯏꯗꯤ ꯑꯉꯥꯡꯁꯤꯡꯗ ꯍꯧꯖꯤꯛꯇ ꯏꯪꯈꯠꯂꯛꯄ ꯉꯥꯛꯇ ꯉꯥꯏꯔꯤꯕꯅꯤꯅ ꯑꯗꯨꯒꯤ ꯌꯦꯡꯍꯟꯗꯕꯅꯦꯕ ꯃꯔꯛ ꯃꯔꯛꯇ ꯇꯉꯥꯏ ꯐꯗꯕ ꯃꯇꯝꯗꯨꯗ ꯐꯤꯂꯝ ꯑꯅꯧꯕ ꯊꯣꯛꯣꯂꯛꯀꯥꯟꯗ ꯑꯗꯨꯝ ꯇꯤꯛꯀꯦꯠꯇꯣ ꯀꯛꯑꯒ ꯌꯦꯡꯕ ꯑꯃ ꯑꯗꯨ ꯅꯠꯇꯗꯤ ꯑꯅꯝꯕ ꯇꯃꯤꯜꯒꯤ ꯑꯥ ꯅꯨꯄꯤꯒ ꯅꯨꯄꯥ ꯄꯨꯜꯂ ꯌꯦꯡꯉꯦ
ꯅꯨꯡꯉꯥꯏꯔꯝꯅꯤ ꯄꯨꯂꯞ ꯌꯦꯡꯂꯗꯤ
ꯅꯍꯥꯟ ꯋꯥꯔꯜ ꯀꯞꯀꯤ ꯑꯥꯔꯖꯦꯟꯇꯤꯅ ꯈꯣꯏ ꯑꯍꯥꯟꯕ ꯔꯥꯎꯟꯗ ꯁꯥꯟꯅꯕꯒꯤꯁꯨ ꯑꯌꯨꯛꯇ ꯀ꯭ꯂꯥꯁ ꯂꯧꯗꯦ ꯀꯩꯅꯣ ꯑꯌꯨꯛꯇ ꯅꯥꯏꯟ ꯊꯥꯔꯇꯤꯗꯅ ꯁꯥꯟꯅꯈꯤꯗꯅꯦ ꯑꯌꯨꯛꯇꯥ ꯑꯗꯨꯗ ꯑꯉꯥꯡꯁꯦ ꯑꯩꯗꯤ ꯄꯨꯛꯀꯤ ꯄꯥꯜꯗ ꯂꯩꯔꯥꯒ
ꯎꯝ ꯃꯦꯁꯤ ꯕꯣꯜꯁꯨ ꯄꯥꯏꯇꯕꯗꯨ
ꯑꯥꯗꯨꯏ ꯑꯥꯔꯖꯦꯟꯇꯤꯅꯒ ꯑꯌꯨꯛꯇ ꯁꯥꯟꯅꯕꯗꯨ ꯑꯉꯥꯡ ꯑꯉꯥꯡꯁꯦ ꯂꯣꯏ ꯄꯨꯊꯔꯒ ꯌꯦꯡꯉꯤꯅꯤ ꯀꯩꯅꯣ ꯀ꯭ꯂꯥꯁ ꯂꯧꯗꯕꯤꯗ
ꯑꯁ ꯑꯝ ꯑꯩꯈꯣꯏꯗꯤ ꯑꯥꯔꯖꯦꯟꯇꯤꯅꯥ ꯊꯣꯛ ꯄ ꯅꯨꯃꯤꯠꯇꯤ ꯆꯥꯏꯌꯦ ꯀꯔꯤ ꯀꯔꯤꯔ ꯂꯧꯔꯒ ꯑꯗꯣ ꯄꯣꯔꯇꯨꯒꯜ ꯊꯣꯛꯂꯗꯤ ꯆꯥꯗꯦ
ꯑꯥ ꯑꯗꯨꯒꯥ ꯅꯍꯥꯟꯗ ꯑꯩ ꯌꯨꯝ ꯆꯠꯄ ꯅꯨꯃꯤꯠ ꯀꯨꯝꯕ ꯅꯨꯃꯤꯠꯇꯨꯗ ꯑꯗꯨ ꯅꯨꯃꯤꯠꯁꯨ ꯀꯅꯥ ꯈꯣꯏꯔꯥ ꯁꯥꯟꯅꯕ ꯅꯨꯃꯤꯇꯣ ꯄꯣꯔꯇꯨꯒꯜ ꯀ ꯁꯥꯟꯅꯕ ꯅꯨꯃꯤꯇꯣ ꯃꯥꯜꯂꯦ ꯍꯣꯏ ꯑꯗꯨꯁꯨ ꯕꯥꯕꯣꯛ ꯐꯥꯎꯕ ꯌꯦꯡꯉꯦ ꯍꯥꯏꯌꯦ ꯑꯥ ꯑꯗꯨꯗꯣ ꯅꯨꯡꯗꯥꯡꯒꯤ ꯕꯥꯔꯣ ꯐꯥꯎꯕ ꯌꯦꯡꯉꯦ ꯍꯥꯏꯌꯦꯕ ꯂꯥꯏꯔꯤꯛ ꯄꯥꯕ ꯂꯣꯏꯔꯒ ꯕꯣꯜꯒꯥ ꯕꯥꯔꯣ ꯈꯪꯗꯦ ꯀꯅꯥꯒꯨꯝꯕꯥ ꯁꯥꯟꯅꯕ ꯀꯅꯥꯒꯨꯝ ꯑꯗꯨ ꯅꯨꯃꯤꯠ ꯁꯥꯟꯅꯕꯗꯣ ꯍꯦ ꯍꯥꯏꯌꯦ ꯕꯥꯔꯣ ꯐꯥꯎꯕ ꯐꯝꯃꯒ ꯅꯨꯡꯉꯥꯏꯈꯔꯥꯕ ꯖꯥꯠꯅꯦ ꯕꯣꯜꯄꯥꯟꯗꯕꯨ ꯃꯤ ꯂꯩꯇꯦ ꯍꯥꯏꯕ ꯁꯤꯗ ꯂꯩꯔꯤꯁꯦ
ꯑꯁ ꯑꯩꯗꯤ ꯑꯩꯗꯤꯀꯣ ꯑꯩꯈꯣꯏꯗꯤ ꯃꯦꯁꯤ ꯕ꯭ꯔꯖꯤ ꯍꯖꯤꯦꯜ ꯑꯣꯏꯔꯗꯤ ꯌꯥꯔꯦ ꯅꯦꯃꯥꯔ ꯑꯣꯏꯔꯗꯤ ꯀꯗꯥꯏ ꯔꯣꯅꯥꯜꯗꯣ ꯗꯤ ꯄꯣꯜꯁꯨ ꯄꯥꯏꯗꯦ ꯀꯔꯤ ꯃꯔꯝꯒꯤꯅꯪ ꯔꯣꯅꯥꯜꯗꯣ ꯅꯪꯅ ꯔꯣꯅꯥꯜꯗꯣ ꯁꯞꯄꯣꯔꯠ ꯇꯧꯕꯗꯣ ꯁꯛ ꯐꯖꯕꯒꯤ ꯑꯣꯏꯔꯝꯅꯤ ꯍꯥꯥ
ꯍꯥꯥ
ꯅꯪꯅ ꯔꯣꯅꯥꯜꯗꯣ ꯁꯞꯄꯣꯔꯠ ꯇꯧꯕꯗꯣ ꯁꯛ ꯐꯖꯕꯒꯤ ꯑꯣꯏꯔꯝꯅꯤꯕ
ꯅꯠꯇꯦ ꯍꯦ
ꯑꯗꯨꯗꯤ ꯀꯔꯤꯒꯤ
ꯚꯥꯏ ꯁꯥꯟꯅꯅꯕꯕꯗꯣ ꯑꯗꯨꯗ ꯄꯥꯝꯕꯒꯤꯅꯦ
ꯑꯗꯨꯗꯥ ꯕꯣꯜ ꯄꯥꯏꯗꯨꯗꯤ
ꯃꯥ ꯍꯟꯗꯛ ꯄꯥꯏꯗꯕꯒꯤꯅꯦꯍꯦ ꯃꯣꯏ ꯀꯩꯅꯣ ꯇꯧꯕꯒꯤꯅꯦ ꯑꯗꯨꯕꯨ ꯑꯩꯅ ꯑꯔꯖꯦꯟꯇꯤꯅꯥꯗ ꯑꯩꯅ ꯄꯥꯝꯕ ꯑꯃ ꯌꯥꯎꯋꯦ
ꯎꯝ ꯀꯅꯥ